ꯑ
ꯎꯝ ꯊꯥꯏꯀꯣ ꯇꯥꯔꯦ ꯇꯥꯔꯦ
ꯀꯩꯗꯧꯔꯝꯃꯤꯅ ꯒꯨ ꯃꯣꯔꯅꯤꯡ ꯍꯧꯖꯤꯛ ꯃꯣꯔꯅꯤꯡꯅꯅꯦ ꯑꯥꯐꯇꯔꯅꯨꯟ ꯑꯣꯏꯈ꯭ꯔꯦ ꯍꯧꯖꯤꯛ ꯇꯦ
ꯍꯣꯏ ꯀꯩꯁꯨ ꯀꯥꯏꯗꯦ ꯑꯗꯨꯝ ꯏꯃꯥꯟꯅꯗꯤ ꯑꯍꯥꯟꯕꯅꯦꯅ ꯊꯦꯡꯅꯕ ꯑꯗꯒꯤ ꯁꯨꯝ
ꯍꯣꯏ ꯑꯗꯨ ꯇꯨꯝꯃꯤꯕ꯭ꯔꯣ
ꯇꯨꯝꯗꯗ ꯁꯨꯝ ꯍꯤꯞꯂꯝꯕꯅꯦ
ꯎꯝ ꯇꯨꯝꯕ ꯃꯈꯣꯟ ꯃꯕ ꯑꯗꯨꯒꯤꯅꯦ
ꯇꯨꯝꯃꯒ ꯍꯤꯞꯄꯁꯦ ꯈꯦꯠꯅꯕ꯭ꯔꯥ
ꯇꯃꯒ ꯍꯤꯄꯒ ꯍꯣꯏꯗ ꯈꯦꯠꯅꯏꯗ ꯈꯔꯕꯨꯗꯤ ꯈꯦꯅ
ꯈꯤꯇꯪ ꯈꯤ ꯍꯥꯏꯔꯛꯑꯣꯅꯦ ꯇꯨꯝꯃꯦ ꯍꯥꯏꯔꯒꯅ ꯃꯪꯁꯨꯨꯝ ꯃꯪꯁꯨ ꯃꯥꯡꯂꯛꯄ ꯌꯥꯏ ꯅꯠꯇ꯭ꯔꯥ ꯇꯨꯝꯂꯒꯅ ꯍꯤꯞꯄꯉꯗꯤ ꯃꯪꯉꯗꯤ ꯃꯪꯗ꯭ꯔꯦꯗ
ꯎꯝ ꯑꯗꯨ ꯆꯠꯈꯤ ꯆꯥꯔꯕꯣ
ꯆꯥꯛꯇꯤ ꯆꯥꯕ ꯀꯨꯏꯔꯦ
ꯀꯩꯟꯁꯥꯡꯖꯒꯦ
ꯆꯥꯎꯕ ꯑꯁ ꯍꯥꯏꯅꯤꯡꯗꯦꯗ ꯍꯥꯎꯃꯜꯂꯗ ꯅꯪ ꯅꯪ ꯅꯨꯡꯉꯥꯏꯔꯣꯏꯗ ꯑꯩ ꯍꯥꯏꯔꯛꯄꯅ
ꯑꯁ ꯍꯥꯎꯅꯤ ꯍꯦ ꯑꯗꯨꯗꯤ
ꯑꯇꯥꯎꯕꯉꯗ ꯆꯥꯏꯌꯦ
ꯍꯧꯎꯔꯦꯟ ꯑꯃꯨꯀꯥ ꯌꯥꯝ ꯅꯣꯏꯅꯤꯀꯣ
ꯅꯣꯏꯗꯤ ꯇ꯭ꯔꯥꯐꯤꯛꯅꯦ ꯃꯦꯟꯇꯦꯟ ꯇꯧꯔꯤꯕꯅꯦ ꯍꯧꯖꯤꯛ
ꯑꯁ ꯊꯥꯖꯗꯦ ꯉꯣ ꯑꯇꯥꯎꯕ ꯉꯥꯛꯇ ꯑꯊꯧꯕꯒꯥꯛꯇ ꯆꯥꯔꯒ ꯂꯩ ꯌꯥꯔꯒ
ꯑꯦ ꯅꯣꯡ ꯐꯥꯗꯣꯛꯅ ꯍꯦꯟꯅꯅꯦ
ꯅꯪꯅ ꯑ ꯇꯧꯕ ꯉꯥꯛꯇ ꯆꯥꯔꯒ ꯂꯩꯌꯦ ꯍꯥꯏꯕ ꯅꯤꯅꯦ ꯉꯁꯥꯏꯗꯤ ꯅꯪ ꯐꯗꯣꯛꯀꯦ ꯎꯝ ꯎꯝ
ꯑꯣꯛꯁꯥꯁꯦ ꯗꯥꯏꯔꯦꯛ ꯗꯥꯔꯦꯛ ꯗꯥꯏꯔꯦꯛ ꯗꯥꯏꯔꯦꯛ ꯊꯣꯡꯉꯒ ꯆꯥꯕꯗꯣ ꯃꯣꯏ ꯀꯕꯨꯅ ꯅꯣꯏꯒꯗꯧꯕꯅꯤ ꯑꯩꯈꯣꯏꯗꯤ ꯑꯩꯈꯣꯏ ꯌꯥꯝ ꯆꯦꯛꯁꯤꯟꯅꯀꯣ ꯇꯥꯎꯔ ꯇꯥꯎꯔ ꯆꯥꯕꯅꯦ ꯑꯗꯨꯒꯤꯀꯣ ꯀꯩꯩꯅ ꯈꯜꯅꯣ
ꯍꯛꯆꯥ ꯆꯥꯕꯒꯤ ꯀꯩꯅꯣ ꯅꯣꯏꯕꯒꯤ ꯅꯠꯇꯦꯗ ꯃꯤꯁꯤꯡꯁꯦ
ꯃꯥꯅꯦ ꯉꯣꯏꯗꯦ ꯑꯩꯗꯤ ꯅꯪ ꯅꯣꯏꯕ꯭ꯔꯥ ꯈꯔ
ꯀꯩꯕ
ꯈꯪ ꯈꯔꯥ ꯅꯣꯏꯕ꯭ꯔꯣ
ꯑꯩꯗꯤ ꯅꯣꯏꯗꯦ ꯆꯥ ꯆꯥꯔꯁꯨ ꯁꯨꯡ ꯅꯣꯏ ꯐꯣꯔꯇꯤ ꯁꯚꯦꯟ
ꯍꯥꯏꯇ꯭ꯔꯔꯤ
ꯄꯥꯏ
ꯍꯥꯏ ꯇꯣ ꯍꯥꯏ ꯇꯣ
ꯐꯥꯏ ꯐꯥꯏꯕ
ꯐꯣꯔꯇꯤ ꯁꯚꯦꯟ ꯑꯦꯟ ꯐꯥꯏꯚ
ꯌꯥ ꯍꯣꯏ
ꯌꯥꯏ ꯌꯥꯏ ꯐꯥꯏꯚꯒ ꯐꯣꯔꯇꯤ ꯁꯚꯦꯟꯒ ꯐꯥꯏꯚ ꯌꯥꯏ ꯆꯞ ꯆꯥ ꯃꯖꯗꯤ
ꯀꯃꯥꯏꯅ ꯈꯪꯉꯤꯕ
ꯈꯪꯉꯦ ꯑꯩ ꯑꯗꯨꯝ ꯈꯪꯉꯦ ꯆꯞ ꯆꯥꯒꯅ ꯄꯔꯐꯦꯛ ꯂꯥꯍꯅꯦ ꯅꯅꯦ ꯎꯝ ꯑꯗ ꯅꯪꯗꯤ ꯀꯩꯀꯩ ꯇꯧꯔꯝꯃꯤꯅꯣ
ꯀꯩꯅꯣ ꯅꯩꯋꯥꯛꯁꯦ ꯈꯔ ꯅꯨꯡꯉꯥꯏꯇꯕ ꯃꯥꯜꯂꯦ ꯆꯞ ꯆꯄꯒ ꯂꯩꯌꯦ
ꯇꯥꯔꯝꯕ ꯑꯗꯨ ꯑꯣꯏꯔꯝꯒꯅꯤ ꯉꯁꯤꯁꯦꯀꯣ ꯑꯌꯨꯛꯇꯣ
ꯎꯝ ꯍꯣꯏ ꯇꯥꯏꯌꯦ
ꯎꯝ ꯑꯗꯣ ꯅꯪꯗꯤ ꯀꯩꯗꯧꯔꯝꯃꯤꯅꯣ
ꯑꯩꯗꯤ ꯑꯗꯨꯝ ꯍꯦꯞꯒ ꯑꯣ ꯑꯩ ꯑꯩ ꯍꯤꯞꯇꯦꯀꯣ ꯑꯩ ꯐꯝꯃꯒ ꯂꯩꯒꯦ ꯍꯧꯖꯤꯛ
ꯍ ꯍ ꯀꯁꯨ ꯀꯥꯏꯗꯤ
ꯍ ꯃꯒ ꯀꯁ ꯆꯥꯎꯗꯤ ꯉꯥꯏ ꯈꯤꯪꯗꯤ ꯕꯣꯔꯤꯡ ꯑꯣꯏꯕꯒꯤ ꯑꯗꯨꯝ ꯋꯥꯔꯤ ꯁꯥꯔꯒ ꯂꯩꯌꯦ
ꯌꯥꯏ ꯌꯥꯏ ꯕꯣꯔꯤꯡ ꯕꯣꯔꯤꯡ ꯍꯦꯛ ꯆꯨꯔꯕ ꯑꯩ ꯑꯗꯣ ꯑꯩꯉꯣꯟꯗ ꯑꯗꯨꯝ ꯇꯧꯔꯛꯑꯣꯀꯣ
ꯍꯣꯏ
ꯁꯦ ꯁꯦ ꯇꯧꯁꯤꯜꯂꯣ ꯁꯦ ꯁꯦ ꯇꯧꯁꯤꯜꯂꯣ ꯑꯗꯨꯝ ꯇꯧꯔꯛꯑꯣ ꯁꯦꯡ ꯐꯒꯤ ꯅꯠꯇꯦ
ꯑꯁꯦꯡꯒꯤꯅꯦ ꯍꯣꯏ ꯍꯥꯏꯕ
ꯑꯗꯣ ꯑꯩꯗꯣ ꯈꯤꯇꯪ ꯑꯣꯏꯅꯤꯡꯉꯕꯅꯦ ꯅꯪꯅꯈꯣꯟ ꯇꯥꯕꯗ ꯑꯁ ꯑꯣꯏꯅꯤꯡꯕꯒꯁꯦ ꯐꯥꯎꯗ꯭ꯔꯦ ꯄꯨꯡ
ꯌꯥꯔꯦ ꯌꯥꯔꯦ
ꯁꯥꯏ ꯀꯅꯦ ꯑ ꯌꯥꯝ ꯁ
ꯅꯪ ꯅꯪꯅ ꯇꯨꯛꯃꯒ ꯂꯩ ꯏꯕ ꯇꯅꯤꯡꯕꯅꯦ ꯑꯗꯨꯗꯤ
ꯅꯠꯇꯦ ꯑꯗꯨꯏ ꯅꯠꯇꯦ ꯑꯩ ꯁꯨꯝ ꯉꯁꯥꯏ ꯊꯕꯛ ꯑꯃ ꯇꯧꯔꯝꯕ ꯌꯥꯝ ꯋꯥꯔꯛꯄ ꯍꯥꯏ ꯇꯔꯦꯀꯣ ꯑꯗꯨꯅ
ꯀꯩ ꯊꯕꯛꯅꯣ ꯇꯧꯕꯗꯣ ꯑꯣꯀꯦ ꯑꯗꯨ ꯕꯣꯜ ꯌꯦꯡꯕ꯭ꯔꯣ ꯅꯨꯃꯤꯗꯥꯡꯗꯣ
ꯑꯍꯤꯡꯗꯁꯨ ꯌꯥꯝ ꯅꯨꯡꯉꯥꯏꯇꯕ ꯑꯃ ꯑꯩ ꯅꯨꯡꯉꯥꯏꯇꯕꯒꯤ ꯃꯊꯛꯇ ꯅꯨꯡꯉꯥꯏꯇꯕ ꯑꯃ ꯂꯩꯈꯤꯕꯀꯣ ꯑꯁ ꯍꯥꯏꯕ ꯍꯥꯏꯅꯤꯡꯗꯔꯦ ꯑꯁꯦꯡꯕ ꯑꯍꯥꯟꯕꯗ ꯁꯨꯃꯥꯏꯅ ꯇꯧꯔꯦ ꯕꯣꯜ ꯌꯦꯡꯒꯗꯤ ꯉꯁꯤꯗꯤ ꯆꯞ ꯆꯥꯅ ꯑꯩꯅ ꯈꯜꯂꯦꯀꯣ ꯀꯩ ꯃꯔꯣ ꯑꯃꯒꯀꯣ ꯑꯗꯣ ꯇꯔꯥꯃꯥꯊꯣꯏ ꯄꯨꯡ ꯇꯔꯥꯃꯥꯊꯣꯏ ꯇꯥꯔꯒ ꯃꯩ ꯃꯨꯠꯈ꯭ꯔꯦ
ꯑꯥ
ꯂꯥꯛꯀꯗ꯭ꯔꯥ ꯂꯥꯛꯀꯗ꯭ꯔꯥ ꯉꯥꯏꯔꯅ ꯁꯨꯡꯂꯥꯛ ꯂꯥꯛꯈꯤꯒꯦ ꯗꯥꯎ ꯌꯥꯗꯅ ꯑꯩ ꯈꯤꯇꯪꯗꯤ ꯐꯣꯟ ꯆꯥꯔꯖ ꯇꯧꯔꯝꯕꯀꯣ ꯑꯗꯨ ꯂꯩꯔꯦ ꯑꯁ ꯐꯣꯟꯗ ꯑꯣꯏꯅ ꯌꯦꯡꯉꯒꯦꯅ ꯌꯦꯡꯉꯦ ꯏꯇꯩ ꯃꯆꯗ ꯑꯃ ꯂꯩꯕꯗ ꯁꯥꯎꯈ꯭ꯔꯦ ꯃꯥꯅ
ꯎꯝ
ꯆꯥꯎꯈꯠꯇꯕ ꯈꯣꯠꯄꯅ ꯑꯗꯨꯝ ꯇꯧꯕꯀꯣ ꯃꯦꯠꯁ ꯈꯔ ꯅꯨꯡꯉꯥꯏꯒꯅꯤ ꯍꯥꯏꯔꯗꯤ ꯃꯩꯁꯦ ꯑꯗꯨꯝ ꯃꯨꯠꯊꯠꯄꯅꯦꯕ ꯃꯔꯝꯁꯨ ꯂꯩꯇꯦ ꯅꯣꯡꯁꯨ ꯇꯥꯕ ꯅꯠꯇꯦꯀꯣ ꯃꯨꯠꯊꯠꯂꯦ ꯑꯗꯨꯒ ꯑꯗꯨꯝ ꯉꯔꯥꯡꯒꯁꯨ ꯑꯗꯨꯃꯥꯏꯅ ꯆꯞ ꯃꯥꯟꯅꯅ ꯇꯧꯈꯤ ꯑꯗꯨꯒ ꯑꯗꯨꯃꯥꯏꯅ ꯇꯧꯔꯦ ꯃꯥ ꯌꯦꯡꯕ ꯐꯪꯗ꯭ꯔꯦ ꯑꯩꯗꯤ ꯀꯩꯅꯣ ꯇꯧꯔꯦ ꯌꯦꯡꯉꯦ ꯑꯗꯨ ꯃꯥꯁꯨ ꯀꯧꯔꯦ ꯃꯥꯗꯤ ꯃꯃꯤꯠ ꯅꯨꯡꯉꯥꯏꯇꯕꯗꯨꯅ ꯌꯦꯡꯗ꯭ꯔꯦ ꯅꯪ ꯌꯦꯡꯉꯨ ꯍꯥꯏꯌꯦ ꯑꯩꯅ ꯌꯦꯡꯥ ꯌꯦꯡꯥ ꯃꯉꯣꯟꯗ ꯃꯥ ꯀꯅꯥꯅ ꯀꯃꯥꯏꯅ ꯇꯧꯔꯤ ꯍꯥꯏꯕꯒꯤ ꯔꯤꯄꯣꯔꯠꯇꯣ ꯃꯉꯣꯟꯗ ꯄꯤꯕꯒꯣ ꯁꯨꯝ ꯑꯩꯅꯀꯣ ꯈꯪꯅꯦꯀ ꯍꯧꯖꯤꯛ ꯐꯥꯎꯗꯤ ꯀꯩꯅꯣ ꯇꯧꯗ꯭ꯔꯤ ꯆꯅꯗ꯭ꯔꯤ ꯍꯣꯠꯂꯦꯅ ꯍꯥꯏ ꯑꯩ ꯀꯩꯅꯣꯐꯥꯎ ꯌꯦꯡꯉꯦ ꯍꯥꯐ ꯐꯥꯎ ꯌꯦꯡꯉꯦꯀꯣ ꯑꯗꯨꯒ ꯃꯤꯅꯤꯠ ꯇꯔꯥꯃꯉꯥꯒꯤ ꯕ꯭ꯔꯦꯛꯇꯣ ꯑꯩ ꯇꯨꯝꯊꯣꯛꯈ꯭ꯔꯕ ꯋꯥꯅꯤꯅ ꯍꯥꯏꯗꯤ ꯉꯁꯤꯗꯤ ꯂꯦꯞꯇꯣꯞꯇ ꯑꯣꯏꯅ ꯑꯃꯨꯛ ꯀꯩꯅꯣ ꯇꯤꯚꯤꯗ ꯌꯦꯡꯕ ꯌꯥꯗ꯭ꯔꯕꯅꯤꯅꯣ
ꯎꯝ
ꯇꯨꯝ ꯊꯣꯛꯑꯒ ꯍꯦꯛ ꯃꯦꯀꯞ ꯊꯣꯛꯑꯀꯥꯟꯗ ꯑꯌꯨꯛ ꯑꯣꯏꯔꯝꯕ ꯋꯥꯅꯤꯗ ꯑꯁ
ꯑ ꯑꯗꯨꯗꯤ ꯅꯪ ꯇꯨꯝꯕ ꯌꯥꯝ ꯍꯩꯕ ꯃꯥꯜꯂꯦ ꯍꯥꯏꯗꯤ ꯇꯨꯝꯕ ꯀꯥꯟꯗ ꯑꯝꯇ ꯍꯧꯒꯠꯇꯕ ꯃꯥꯅꯦꯦ
ꯑꯩꯗꯤ ꯁꯨꯡꯂꯞ ꯍꯧꯒꯠꯇ꯭ꯔꯦꯀꯣ ꯎꯏꯈ꯭ꯔꯗꯤ ꯎꯄꯥꯏ ꯂꯩꯇ꯭ꯔꯦ ꯑꯗꯨꯝ ꯍꯧꯒꯠꯇ꯭ꯔꯦ
ꯑꯁ ꯑꯗꯨ ꯑꯗꯨ ꯐꯩꯌꯦ ꯑꯩꯗꯤ ꯑꯩꯈꯣꯏꯗꯤ ꯇꯨꯝꯕꯁꯦ ꯌꯥꯝ ꯋꯥꯏ ꯇꯃꯒ ꯍꯦꯛꯇ ꯀꯩꯒꯤ ꯃꯈꯣꯜꯒꯨꯝꯕ ꯇꯥꯔꯗꯤ ꯑꯗꯨꯝ ꯍꯦꯛꯇ ꯍꯧꯒꯠꯂꯦꯕ ꯑꯩꯈꯣꯏꯗꯤ
ꯑꯣ ꯑꯗꯨꯗꯤ ꯅꯣꯏ ꯂꯥꯟꯒꯨꯝꯕ ꯂꯥꯛꯑꯗꯤ ꯅꯣꯏꯗꯤ ꯍꯤꯡꯍꯧꯕꯅꯤꯅꯦ
ꯎꯁꯦꯡꯕ ꯅꯪꯗꯤ ꯁꯤꯍꯥꯎꯔꯤꯅꯤ
ꯑꯩꯈꯣꯏꯗꯤ ꯑꯗꯨꯝ ꯂꯩꯍꯧꯕ ꯇꯥꯕꯅꯦꯀꯣ ꯍꯥꯏ ꯀꯪꯒ ꯇꯧꯕꯗ ꯑꯩꯈꯣꯏꯗꯤ ꯑꯗꯨꯝ ꯇꯨꯝ ꯂꯩꯗꯣꯏꯅꯦꯕꯀꯣ
ꯑꯗꯨ ꯑꯩꯈꯣꯏꯗꯤ ꯇꯨꯝꯕ ꯕꯦꯔꯥ ꯂꯩꯕꯤꯒꯤ ꯌꯥꯝ ꯀꯪꯉꯤ
ꯌꯥꯝ ꯀꯪꯕ꯭ꯔꯣ
ꯀꯪꯉꯦꯗ ꯀꯪꯕꯥ ꯍꯥꯏꯕꯤ ꯑꯗꯣ ꯌꯦꯡꯕ ꯌꯥꯗꯕꯒꯤ ꯀꯥꯡꯕꯨꯗꯤ ꯅꯠꯇꯦꯀꯣ
ꯌꯥꯔꯦꯀꯣ ꯏꯕꯦꯝꯃ ꯅꯪꯒꯤ ꯍꯥꯏꯠ ꯐꯥꯏꯚꯇꯨꯗ ꯐꯣꯔꯇꯤ ꯁꯚꯦꯟ ꯂꯨꯝꯕꯁꯦ ꯀꯪꯕ ꯀꯧꯗꯦꯀꯣ ꯈꯪꯕ꯭ꯔꯣ
ꯑꯗꯨꯕꯨ ꯑꯗꯨꯗꯒꯤ ꯈꯔꯗꯤ ꯅꯣꯏꯅꯤꯡꯉꯦꯅꯦ
ꯑꯗꯣ ꯋꯥꯀꯤꯡꯒꯨꯝꯕ ꯆꯠꯃꯤꯟꯅꯁꯤ ꯀꯩꯅꯣ ꯑꯗꯨꯒ ꯈꯔ ꯅꯦꯁ ꯇꯧꯊꯣꯛꯁꯦ ꯀꯩꯅꯣ ꯃꯔꯛ ꯃꯔꯛꯇ
ꯋꯥꯀꯤꯡ ꯆꯠꯂꯥꯁꯨ ꯍꯗꯤ ꯑꯗꯨꯗꯒꯤ ꯆꯞ ꯃꯥꯟꯅꯦ
ꯅꯪ ꯀꯩꯁꯨ ꯀꯩꯅꯣꯗ ꯀꯩꯅꯣ ꯅꯣꯏꯕꯗꯣ ꯌꯥꯝ ꯄꯥꯝꯒꯅꯣ ꯆꯞ ꯆꯥꯔꯕꯅꯤꯅ ꯅꯪꯒꯤꯗꯣ
ꯎꯝ ꯈꯔ ꯅꯣꯏꯕꯗꯨꯗꯤ ꯍꯦꯟꯅ ꯐꯩꯌꯦ ꯀꯩꯅꯣ ꯐꯤꯔꯣꯟꯜ ꯍꯥꯞꯄꯗꯨꯁꯨ ꯇꯨ ꯈꯔ ꯅꯨꯡꯉꯥꯏꯌꯦ ꯑꯩꯈꯣꯏꯒꯤ ꯐꯤꯔꯣꯜꯁꯦ ꯑꯩꯅ ꯂꯩꯕꯒ ꯑꯁ ꯑꯩꯅ ꯇꯣꯃꯒ ꯑꯩꯒꯤꯗꯃꯛꯇꯤ ꯌꯥꯝ ꯆꯥꯎꯋꯦꯕ ꯑꯩꯅ ꯄꯥꯝꯕ ꯗ꯭ꯔꯦꯁ ꯁꯤꯡꯗꯣ
ꯅꯪꯅ ꯀꯔꯝꯕꯁꯦ ꯄꯥꯝꯕꯅꯣ
ꯍꯥꯏꯗꯤ ꯑꯩꯅ ꯂꯩꯕꯀꯥꯟꯗ ꯑꯩꯒꯤ ꯁꯥꯏꯖ ꯑꯣꯏꯔꯝꯒꯅꯤꯅ ꯂꯩꯕ ꯀꯥꯟꯗ ꯑꯗꯨꯝ ꯆꯥꯎ ꯑꯩ ꯑꯩꯒꯤꯗꯃꯛ ꯆꯥꯎꯋꯦꯕ ꯑꯗꯨꯒꯤ
ꯑꯗꯨꯗꯤ ꯇ꯭ꯔꯥꯌꯦꯜ ꯔꯨꯝꯗ ꯇꯧꯔꯒ ꯈꯛꯇ ꯌꯦꯡꯊꯣꯛꯗꯅ ꯇ꯭ꯔꯥꯌꯦꯜ ꯔꯨꯝꯒꯨꯝꯕꯗ ꯆꯠꯂꯒ ꯑꯗꯨꯝ ꯆꯠꯂꯒ ꯌꯦꯡꯕꯗ
ꯑꯩꯈꯣꯏꯁꯦ ꯃꯄꯥꯟ ꯊꯣꯛꯇꯦꯕ ꯑꯣꯟꯂꯥꯏꯟ ꯈꯛꯇ ꯂꯩꯕꯗꯤ ꯌꯥꯗꯦꯕ
ꯑꯁ ꯑꯗꯨꯗꯤ ꯅꯪ ꯉꯧꯔꯝꯒꯅꯤ ꯀꯝꯄ꯭ꯂꯦꯛꯁꯟꯒꯨꯝꯕꯗꯤꯀꯣ
ꯌꯥꯔꯦ ꯌꯥꯔꯦ
ꯑꯁꯦꯡꯕꯅꯦ
ꯎꯄꯥꯏ ꯂꯩꯇ ꯇꯧꯔꯤꯅꯦ ꯌꯥꯝ ꯁꯥꯏ ꯍꯥꯏꯕ ꯑꯩꯈꯣꯏꯗꯗꯤ ꯑꯗꯨꯒꯤ ꯃꯄꯥꯟ ꯊꯣꯛꯄ ꯉꯝꯗꯦꯕ ꯑꯩꯗꯤ ꯃꯄꯥꯟꯗ ꯀꯩꯅꯣ ꯁꯥꯎꯠ ꯏꯟꯗꯤꯌꯥꯗ ꯂꯩꯌꯦ
ꯑꯣ ꯁꯥꯎꯠ ꯏꯟꯗꯤꯌꯥ ꯑꯩꯅ ꯁꯅꯥ ꯂꯩꯕꯥꯛꯇꯗ ꯂꯩꯕ꯭ꯔꯥ ꯍꯥꯏꯅ ꯈꯜꯂꯒ
ꯊꯥꯅ ꯂꯩꯕꯥꯛꯇ ꯂꯩꯅꯤꯑꯦ ꯎꯄꯥꯏ ꯂꯩꯇꯦ ꯆꯠꯅꯤꯡꯕꯅ ꯁꯤꯗꯧꯔꯦ
ꯂꯥꯛꯀꯅꯨꯍꯦ ꯑꯩꯈꯣꯏ ꯀꯨꯀꯤ ꯈꯔ ꯂ ꯀꯩꯅꯣ ꯇꯧ ꯇꯧꯈꯤꯒꯦ ꯊꯕꯛ ꯈꯔ ꯇꯧꯈꯤꯒꯦ
ꯌꯥꯔꯦ
ꯀꯩꯅꯣꯅꯦ ꯆꯥꯛꯇꯤ ꯆꯥꯕꯤꯔꯕꯣ
ꯑꯩꯈꯣꯏꯗꯤ ꯆꯥꯗ꯭ꯔꯤ ꯑꯩꯈꯣꯏꯗꯤ ꯍꯣꯔꯦꯟ ꯄꯨꯡ ꯑꯃ ꯑꯅꯤꯗ ꯆꯥꯛ ꯄꯤꯗꯣꯏꯅꯦ
ꯎꯝ
ꯑꯁꯣꯝꯁꯦ ꯊꯕꯛ ꯇꯧꯔꯤꯔꯥ ꯅꯠꯇ꯭ꯔꯒ ꯅꯔꯁꯔ ꯗꯣꯛꯇꯔꯔ ꯅꯠꯇꯔꯒ ꯀꯔꯤꯅꯣ
ꯑꯁ ꯀꯗꯥꯏꯗꯒꯤꯅꯣ
ꯑꯩ ꯁꯨꯔ ꯍꯥꯡꯕꯤꯔꯒꯦꯁꯦ
ꯑꯩꯈꯣꯏ ꯀꯩꯅꯣꯅꯦ ꯆꯄ꯭ꯔꯥꯅꯦ ꯊꯕꯛꯀ ꯑꯝꯇ ꯇꯧꯗ꯭ꯔꯦ ꯎꯝ
ꯑꯣ ꯀꯔꯤ ꯁꯥꯇ꯭ꯔꯥꯅꯣ ꯍꯥꯏꯗꯤ ꯀꯔꯤ ꯇꯝꯃꯤꯅꯣ
ꯃꯥꯁꯇꯔ
ꯑꯣ ꯀꯩ ꯁꯕꯖꯦꯛꯛꯇ ꯅ ꯑꯣꯏꯗꯣꯏꯃ
ꯀꯣꯃꯔꯁ
ꯀꯃꯔꯁ
ꯍꯣꯏ ꯀꯣꯃꯔꯁꯁꯦ ꯁꯥꯎꯠ ꯏꯟꯗꯤꯌꯥꯗ ꯐꯩ ꯍꯥꯏꯕꯒꯤ ꯆꯠꯂꯤꯅꯤꯅꯦ
ꯑꯥ ꯑꯗꯣ ꯀꯌꯥꯝ ꯋꯥꯠꯂꯤꯒꯦ ꯀꯌꯥꯝ ꯋꯥꯠꯂꯤꯒꯦ
ꯂꯏ ꯂꯣꯏ ꯆ ꯔꯣꯣꯏꯗ ꯑꯁꯤꯒꯤ ꯑꯣꯏꯔꯒ ꯑꯗꯨꯝ ꯀꯩꯒꯤ ꯀꯩꯅꯣꯗꯣ ꯄꯤ ꯑꯩꯆ ꯗꯤꯁꯨ ꯑꯁꯤꯗ ꯑꯗꯨꯝ ꯇꯧꯔꯒꯦꯅ ꯈꯜꯦ ꯈꯪꯕ ꯑꯗꯨꯒꯤ
ꯑꯥ ꯌꯥꯏꯅꯦ ꯌꯥꯏꯅꯦ ꯂꯩꯒꯔ ꯑꯗꯣ ꯅꯨꯡꯉꯥꯏꯕ꯭ꯔꯣ
ꯅꯨꯡ ꯃꯤꯁꯤꯡꯁꯦ ꯌꯥꯝ ꯅꯨꯡꯉꯥꯏꯗꯤ ꯅꯨꯡꯉꯥꯏꯌꯦꯕꯀꯣ
ꯑꯥ
ꯃꯤꯁꯤꯡꯁꯦ ꯌꯥꯝ ꯅꯨꯡꯉꯥꯏꯌꯦ ꯑꯗꯨꯕꯨ ꯃꯣꯏ ꯃꯔꯣꯟ ꯈꯪꯗꯕꯒꯤ ꯈꯔ ꯋꯥꯏꯑꯦ
ꯑꯣ ꯅꯔꯣꯜ ꯏꯔꯣꯜ ꯊꯥꯏ ꯃꯥꯏꯗ ꯇꯥꯔꯦꯅꯦ ꯑꯗꯨꯗꯤ
ꯃꯤ ꯀ꯭ꯂꯥꯁ ꯆꯕ ꯀꯥꯟꯗꯁꯨ ꯃꯣꯏ ꯃꯔꯛ ꯃꯔꯥꯛꯇꯗꯤ ꯃꯣꯏ ꯃꯔꯣꯟꯗ ꯑꯗꯨꯝ ꯉꯥꯡꯉꯒ ꯂꯩꯌꯦ ꯑꯗꯨꯒꯤ ꯒꯤꯟ ꯃꯦꯟ ꯇꯗꯦ
ꯃꯣꯏ ꯇꯥꯃꯤꯜꯒꯨꯝꯕ ꯉꯥꯡꯕ꯭ꯔꯣ
ꯇꯝꯂꯨ ꯅꯠꯇꯦ ꯃꯂꯥꯌꯥꯂꯝ ꯉꯥꯡꯉꯤ ꯃꯣꯏꯁꯦ
ꯀꯦꯔꯦꯂꯥꯗꯔ ꯅꯪ ꯂꯩꯁꯦ ꯑ ꯀꯩꯅꯣ ꯀꯩꯅꯣ ꯑ ꯑ
ꯑ ꯇꯨꯇꯅꯦ
ꯏ ꯅꯪ ꯉꯔꯒ ꯇꯧꯕꯗ ꯇꯧꯕ꯭ꯔꯣ
ꯍꯣꯏ ꯌꯥꯝ ꯍꯩꯔꯝꯃꯤꯅ ꯅꯪꯗꯤ
ꯑꯟꯅꯒ ꯇꯧꯕꯗꯣ ꯏꯟꯅꯪ ꯉꯒ ꯇꯧꯕꯗꯨꯒꯣ
ꯑꯩꯗꯤ ꯉꯥꯡꯕ ꯑꯃꯇ ꯍꯩꯇꯦ ꯑꯗꯨꯒ ꯃꯣꯏꯅ ꯉꯥꯡꯕꯁꯤꯁꯨ ꯑꯝꯇ ꯒ꯭ꯌꯥꯟ ꯇꯥꯗꯦ ꯑꯩꯗꯤ ꯦꯟꯅ ꯃꯦꯟꯅ ꯇꯥꯗꯦ ꯇ ꯍꯥꯏꯗꯤ ꯑꯩꯈꯣꯏꯅ ꯃꯣꯏ ꯃꯤꯒꯤ ꯃꯔꯣꯟ ꯈꯪꯗꯦ ꯍꯥꯏꯔꯁꯨ ꯇꯥꯕ ꯀꯥꯟꯗꯗꯤ ꯈꯔ ꯗꯤ ꯒꯦꯟ ꯇꯥꯏꯅ
ꯎꯝ
ꯑꯗꯨꯝ ꯑꯁꯤ ꯃꯣꯏꯒꯤ ꯃꯂꯥꯌꯥ ꯂꯝꯥꯗꯤ ꯌꯥꯝꯇ ꯒ꯭ꯌꯥꯟ ꯇꯥꯗꯦ ꯍꯥꯏꯕ ꯖ ꯒꯦꯟ ꯇꯥꯕꯁ
ꯅꯪ ꯆꯍꯤ ꯀꯌꯥ ꯁꯨꯔꯒꯦ ꯂꯩꯕ ꯑꯗꯨꯗ
ꯑꯟꯗ ꯈꯥꯎ ꯇꯅꯦ ꯁꯪꯉ ꯇꯣ
ꯑꯗꯨꯗꯤ ꯈꯪꯂꯛꯀꯅꯤ ꯀꯩꯅꯣ
ꯈꯪꯗꯧ ꯃꯥꯟꯗꯦ ꯃꯣꯏ ꯃꯔꯣꯜꯗꯣ ꯌꯥꯝ ꯂꯨꯑꯦꯕ
ꯈꯪꯒꯅꯤꯍꯦ ꯑꯗꯨꯝ ꯇꯥꯔꯗꯤ ꯈꯪꯒꯅꯤꯅ
ꯐ
ꯑꯗꯣ ꯈꯔ ꯑꯣꯄꯦꯟ ꯑꯣꯏꯊꯣꯛꯑꯣ ꯍꯥꯏꯗꯤ ꯈꯪꯒꯦ ꯍꯥꯏꯔꯗꯤꯀꯣ ꯂꯣꯟꯁꯦ ꯊꯨꯅ ꯈꯪꯒꯦ ꯍꯥꯏꯔꯗꯤ ꯈꯤꯇꯪ ꯏꯟꯇꯔꯦꯁꯇꯣ ꯊꯝꯕ ꯑꯗꯨꯒ ꯑꯁ ꯑꯩ ꯑꯩꯗꯤ ꯈꯪꯉꯣꯏꯗ ꯈꯜꯂꯨꯗꯦꯀꯣ ꯈꯪꯗꯕꯅꯦ ꯄꯉꯥꯡꯗ ꯉꯥꯡꯕ ꯑꯗꯨꯒ ꯁꯨꯃꯥꯏꯅ ꯐꯥꯒꯤ ꯑꯣꯏ ꯀꯔꯤ ꯑꯣꯏ ꯇꯧꯔꯒꯒ ꯑꯗꯨꯝ ꯇꯧꯕꯗꯀꯣ ꯈꯔ ꯊꯨꯅ ꯈꯪꯕꯅꯦ
ꯍꯣꯏ ꯃꯤꯅ ꯑꯗꯨꯃꯥꯏꯅ ꯍꯥꯏꯅꯕꯅꯦꯕꯀꯣ ꯑꯗꯨꯕꯨ ꯑꯩꯗꯤ ꯈꯪꯗꯕ ꯕꯅꯤꯅ ꯑꯩꯗꯤ ꯍꯣꯔꯣꯛ ꯃꯣꯏ ꯑꯁ ꯈꯪꯗꯦ ꯍꯥꯏꯅꯤꯡꯉꯥꯏꯗꯨ ꯀꯣꯟꯐꯤꯗꯦꯟꯁ ꯂꯩꯇꯕ ꯍꯥꯏꯇꯥꯔꯦ ꯑꯗꯨꯃꯥꯏꯅ ꯇꯧꯔꯤꯕ
ꯀꯩꯁꯨ ꯀꯥꯏꯗꯅ ꯍꯥꯏꯗ ꯑꯗꯨꯝ ꯑꯗꯣ ꯑꯗꯨ ꯈꯔ ꯐꯟ ꯑꯣꯏꯊꯣꯛꯄꯗꯅꯀꯣ ꯐꯟꯅꯤ ꯑꯣꯏꯊꯣꯛꯄꯗꯅꯀꯣ ꯑꯍꯥꯟꯕꯗꯤ ꯐꯅꯤ ꯑꯣꯏꯒꯅꯤ ꯑꯗꯨꯒ ꯐꯅꯤ ꯑꯣꯏꯔꯛꯀꯅꯤ ꯃꯪ ꯑꯗꯨꯃꯥꯏꯅ ꯇꯧꯕꯗꯣ ꯉꯥꯡꯕ ꯈꯣꯠꯄ ꯑꯗꯨꯒꯤꯗ ꯐꯅꯤ ꯃꯤ ꯃꯤꯅ